ꯍꯂꯣ
ꯍꯜꯂꯣ
ꯇꯕꯤꯕ꯭ꯔꯣ
ꯇꯥꯏꯩꯅ ꯑꯩꯗꯣ ꯏꯇꯥꯎ ꯋꯥꯟ ꯇꯧꯔꯝꯃꯦ
ꯐꯩꯌꯦ ꯐꯩꯌꯦ ꯈꯔ ꯈꯔ ꯇꯧꯊꯣꯛꯇ꯭ꯔꯗꯤ ꯁꯨꯝ ꯊꯝꯖꯤꯜꯂꯒꯗꯤ ꯍꯌꯦꯡ ꯑꯀꯥꯏꯕ ꯑꯣꯏꯔꯛꯄꯁꯨ ꯌꯥꯏ
ꯍꯣꯏ ꯏꯣ ꯅꯪꯉꯥꯏꯖꯨꯝꯃꯤ
ꯈꯔ ꯈꯔꯗꯧ ꯄꯣꯛꯇ꯭ꯔꯗꯤ ꯀꯔꯥꯏꯗꯦ
ꯏꯇꯥꯎ ꯑꯗꯨꯗꯤ ꯑꯩ ꯇꯥꯡ ꯃꯉꯥ ꯇꯔꯨꯛ ꯁ꯭ꯋꯥꯏꯗ ꯂꯥꯛꯑꯒꯦꯅꯦ
ꯂꯥꯛꯑꯣ ꯃꯤ ꯑꯗꯨꯏ ꯃꯃꯥꯡꯗ ꯗꯕꯨ ꯂꯥꯛꯑꯣ
ꯌꯥꯝ ꯁꯥꯏꯅꯦ ꯀꯦꯄꯤꯇꯦꯜ ꯁꯤꯇꯤꯗꯣ
ꯁꯥꯔꯣꯏ ꯍꯦ ꯀꯥꯏ
ꯀꯦꯄꯤꯇꯦꯜ ꯁꯤꯇꯤꯖꯦ ꯌꯥꯝ ꯁꯥꯏꯅꯦ
ꯊꯛꯀꯥꯔ ꯅꯨꯡꯁꯥꯕꯨ ꯌꯥꯏꯔꯛꯄ ꯌꯥꯏ
ꯈꯨꯏꯪꯗꯣ
ꯑꯣ
ꯏꯪꯃꯟꯗꯅ ꯏꯪꯃꯟꯗꯅ ꯃꯨꯟꯕꯗꯣ ꯏꯇꯥꯎꯒꯤ
ꯃꯨꯟꯕꯥꯕꯨ ꯍꯧꯖꯤꯛ ꯃꯨꯜꯂꯦ ꯐꯖꯅ ꯏꯁꯥꯁꯦ ꯀꯩ ꯍꯥꯏꯅꯤ ꯍꯧꯖꯤꯛꯁꯦ ꯍꯝ ꯍꯝ ꯂꯥꯎꯔꯒ ꯊꯤꯅ ꯅꯨꯡꯉꯥꯏꯇꯕ ꯆꯥꯛꯁꯨ ꯆꯥꯅꯤꯡ ꯊꯥꯅꯤꯡꯕꯁꯨ ꯐꯥꯎꯗꯕ ꯑꯗꯨ ꯄꯨꯛꯀꯥꯁꯦ ꯅꯨꯡꯉꯥꯏꯇꯦ ꯏꯁꯥꯁꯦ ꯀꯩꯅꯣꯝꯃ ꯏꯇꯧ ꯇꯧꯔꯤ
ꯑꯗꯨꯕꯨꯗꯤ ꯃꯁꯥꯏꯅꯦ ꯃꯁꯥꯏꯅꯦ ꯅꯥꯔꯨꯕꯩꯅꯦꯕ ꯈꯔ ꯑꯣꯋꯥꯔꯦꯁꯨ ꯑꯗꯨ ꯈꯛꯇꯪ ꯊꯛꯆꯜꯂꯣ ꯍꯩꯔꯥꯗꯣ ꯈꯔ ꯆꯥ ꯌꯥꯔꯗꯤ ꯆꯥꯏꯂꯨꯨꯔꯦ
ꯍꯩ ꯆꯥꯕꯗꯤ ꯀꯤꯕꯑꯩ
ꯍꯩ ꯍꯥꯏꯕꯗꯤ ꯀꯩꯅꯣꯒꯨꯝꯕꯅꯤꯅꯦ ꯂꯐꯣꯏꯒꯨꯝꯕ ꯑꯗꯒꯤ ꯀꯣꯝꯂꯥꯁꯨ ꯑꯗꯒꯤ ꯁꯦꯝꯦꯡꯒꯨꯝꯕ ꯑꯗꯨ ꯆꯠꯂꯗꯤ ꯈꯔ ꯐꯪꯗꯣꯏꯅꯤ
ꯈꯟꯗꯦ ꯇꯧꯔꯤ ꯌꯦꯡꯒꯦ ꯑꯗꯨ ꯆꯥ ꯐꯕ ꯏꯁꯥꯥꯁꯦ ꯅꯨꯡꯉꯥꯏꯇꯕꯁꯤꯗ ꯑꯩꯁꯦ ꯋꯥꯔꯕ
ꯃꯥꯅꯤ ꯀꯔꯤꯝ ꯈꯜꯂꯨꯅꯨꯗ ꯏꯇꯥꯎ ꯑꯁ ꯑꯩ ꯑꯗꯣ ꯂꯥꯛꯑꯒ ꯗ꯭ꯔꯦꯁ ꯑꯃꯅꯤꯅꯤꯗ ꯌꯦꯡꯗ ꯌꯥꯗ꯭ꯔꯦ ꯂꯩꯔ ꯄꯨꯒꯤꯅ ꯌꯨꯝꯗꯗꯤ ꯇꯥꯡꯉꯤꯗꯅ ꯐꯤꯔꯣꯟꯈꯔ ꯂꯩꯔꯒ ꯌꯨꯝ ꯁꯦꯠꯂꯨꯅꯕ ꯁꯝꯃꯔꯒꯤ
ꯌꯦꯡꯉꯣꯃꯦ ꯅꯪꯅ ꯊꯦꯡꯅ ꯂꯥꯛꯑꯗꯤ ꯑꯗꯨ ꯅꯪꯒꯗ꯭ꯔꯥ
ꯑꯗꯨ ꯅꯪꯗꯧ ꯃꯥꯟꯗꯦ ꯏꯕꯥꯥꯅꯤ ꯆꯠꯂꯨꯁꯤ ꯀꯩꯅꯣ
ꯑꯅꯤ ꯉꯟꯅ ꯂꯥꯛꯑꯣ ꯍꯥꯏꯁꯦ ꯑ ꯇꯥꯡ ꯃꯉꯥꯗꯣ ꯂꯥꯛꯑꯣꯅꯦ ꯆꯞ ꯆꯥꯔꯦꯅꯦ ꯇꯔꯨꯛ ꯇꯔꯦꯠ ꯅꯨꯃꯤꯠ ꯅꯤꯅꯤꯃꯨꯛ ꯀꯣꯏ ꯗ꯭ꯔꯦꯁ ꯌꯦꯡꯕ ꯆꯠꯊꯣꯛꯑꯔꯁꯨ ꯅꯤꯄꯜꯗꯨꯝ ꯐꯖꯅ ꯄꯣꯊꯥꯔꯒ ꯃꯥꯄꯟꯗ ꯀꯥꯞ
ꯃꯉꯥ ꯅꯨꯃꯤꯗꯥꯡ ꯋꯥꯏꯔꯝꯗ ꯂꯥꯛꯑꯒꯦ ꯑꯗꯨꯗꯤ
ꯃꯥꯄꯟꯅ ꯀꯥꯞꯊꯣꯛꯑ ꯂꯩꯔꯝꯃꯒꯦ ꯌꯨꯝꯗ ꯀꯥꯞꯊꯤꯑ ꯂꯩꯔꯝꯃꯒꯦ ꯋꯥꯔꯜ ꯀꯞꯁꯤꯗꯤ ꯃꯩꯆꯠꯗꯣꯔꯤꯑꯦ ꯑꯩꯗꯤ ꯌꯨꯝꯗ
ꯑꯔꯦ ꯀꯅ ꯑꯣꯔꯦ ꯃꯦꯆ ꯀ ꯀꯌꯥ ꯎꯔꯦ
ꯈꯪꯗꯦꯅꯦ ꯃꯦꯠꯁꯇꯨ ꯀꯩꯅꯣ ꯑꯥꯔꯖꯦꯟꯇꯤꯅꯥꯒꯤꯗꯤ ꯗꯦꯠ ꯐꯣꯔꯇꯤꯟꯗ ꯀꯩꯅꯣ ꯇꯥꯕꯅꯦ
ꯀꯩꯅꯣ ꯇꯤꯝꯁꯨ ꯌꯥꯝ ꯍꯟꯗꯛꯇꯤ
ꯅꯤꯐꯨꯒ ꯁꯨꯅꯤ ꯍꯥꯟꯅ ꯀꯨꯟꯊ꯭ꯔꯥꯒ ꯇꯔꯨꯛꯀ ꯀꯨꯟꯊ꯭ꯔꯥꯝꯄꯥꯟ
ꯀꯨꯟꯊꯥꯏ ꯀꯨꯟꯊꯥꯏ ꯊꯣꯛꯏꯅꯦ
ꯀꯨꯟꯊꯔꯥꯅꯤꯊꯣꯏꯔꯥ ꯍꯣꯔꯦꯟ ꯅꯤꯐꯨꯅꯤꯊꯣꯏꯔꯒ ꯀꯩꯅꯣ ꯁꯥꯟꯅꯕ ꯀꯩꯅꯣꯗꯣ
ꯇꯤꯝ ꯐꯣꯔꯇꯤ ꯑꯩꯠꯂꯥ ꯀꯩꯅꯣꯝ ꯁꯨꯈꯔ꯭ꯕꯅꯤ ꯄꯞꯦ ꯂꯩꯕꯥꯛ ꯑꯍꯨꯝꯗꯕꯨ ꯋꯥꯔꯜ ꯀꯝ ꯁꯥꯅꯩꯌ
ꯑꯗꯨꯅꯦꯁ ꯑꯗꯨ ꯃꯦꯛꯁꯤꯀꯣꯗ ꯑꯥ ꯀꯩꯅꯣ ꯃꯈꯩꯁꯨ ꯄꯥꯞꯂꯣ ꯃꯈꯩꯁꯨ ꯁꯥꯟꯅꯅꯤ ꯍꯥꯏꯅ ꯈꯪꯗꯦꯕ
ꯍꯥ ꯐꯥꯎꯔꯤ ꯐꯥꯎꯔꯤ ꯃꯦꯁꯤꯀꯣꯁꯨ ꯃꯤ ꯀꯤꯞꯄꯔ ꯑꯅꯤꯍꯨꯝ ꯂꯩ ꯑꯗꯨꯗꯤ ꯃ꯭ꯌꯨꯖꯤꯀꯣꯒꯤ
ꯑꯗꯨ ꯀꯤꯄꯥꯔ ꯑꯇꯩ ꯑꯇꯩ ꯃꯥ ꯁꯨꯛ ꯎ ꯎꯗꯦ ꯋꯥꯜꯀꯞ ꯇꯥꯡ ꯎꯌꯦ ꯍꯥꯏꯕ
ꯋꯥꯔꯜ ꯀꯞꯇꯅꯤ ꯆꯣꯡꯊꯣꯛꯇꯣꯏꯁꯤ ꯅꯩ ꯌꯥ ꯅꯩꯈꯥꯏ ꯑꯃꯃꯨꯛ ꯆꯪꯈ꯭ꯔꯅꯤ ꯇꯨꯃꯤꯟꯅ꯫
ꯀꯂꯞ ꯀꯤꯗꯒꯁꯦ ꯀꯥꯏ ꯐꯥꯕꯅꯣ ꯈꯪꯗꯦꯕ
ꯀꯂꯞꯇ ꯍꯥꯟꯅ ꯀꯩꯅꯣꯗ ꯐꯥ ꯑꯃꯅꯦꯕ ꯂꯥꯂꯤꯒꯥꯏ ꯐꯥꯏꯑꯃꯅꯦꯕ ꯑꯩꯅ ꯈꯪꯕꯗ ꯑꯩꯅ ꯈꯪꯀꯥꯟꯗ ꯃꯥꯗꯤ ꯂꯥꯂꯤꯀꯥ ꯐꯥꯔꯝꯃꯦꯕ ꯂꯥꯂꯤꯀꯥꯗꯩ ꯍꯧꯖꯤꯛꯅ ꯀꯔꯤꯗ ꯐꯥꯔꯤꯝꯅ ꯈꯪꯗꯦ
ꯑꯁꯦꯡꯕꯗꯤ ꯃꯥꯁꯦ ꯍꯟꯗꯛ ꯐꯥꯎꯔꯣꯏꯗꯕꯅꯦ ꯃꯦꯁꯤꯀꯣ ꯀꯤꯞꯄꯔ ꯑꯃ ꯂꯩꯖꯕꯅꯦꯕ ꯑꯗꯨ ꯏꯟꯖꯨꯔꯤ ꯂꯩꯈ꯭ꯔꯕ ꯏꯟꯖꯨꯔꯤ ꯂꯩꯕꯒꯤ ꯃꯥꯗꯣ ꯊꯣꯛꯂꯛꯄꯅꯦꯕ ꯇꯨꯊꯥꯎ ꯀꯩꯅꯣꯗꯒꯤ ꯐꯥꯔꯤꯗꯤ ꯇꯨ ꯊꯥꯎꯖꯟ ꯁꯤꯛꯁ ꯇꯩ ꯐꯥꯒꯠꯂꯛꯄꯅꯤ ꯋꯥꯔꯜꯀꯞ ꯃꯉꯥꯒ ꯁꯨꯔꯝꯅꯤ ꯃꯥ ꯃꯥꯟꯅꯦꯟꯂꯤꯕꯦꯔꯒ ꯃꯥꯟꯅꯔꯝꯕꯅꯤ ꯅ꯭ꯌꯔꯁꯨ ꯍꯟꯗꯛ ꯋꯥꯜꯀꯞꯀꯤ ꯀꯣꯜꯗ ꯌꯥꯎꯔꯤꯗꯨꯗꯤ ꯇꯔꯁꯇꯦꯁꯦ ꯗꯨ ꯐꯖꯗꯕ ꯍꯥꯏꯇꯥꯔꯦ
ꯇꯥꯁꯇꯦꯒꯥꯟ ꯏꯟꯖꯨꯔꯤ ꯂꯩꯕꯗꯩꯩ ꯌꯥꯗꯔꯝꯅꯤ
ꯎꯝ ꯅ꯭ꯌꯨ ꯌꯔꯗꯤ ꯑꯃꯨꯛ ꯁꯣꯝꯗꯗꯤ ꯃꯤ ꯀꯩꯅꯣꯅꯤꯗꯅ ꯅ꯭ꯌꯨ ꯌꯔꯗꯤ ꯃꯤ ꯕꯨꯟꯗꯦꯖꯂꯤꯒ ꯉꯔꯥꯡ ꯅꯍꯥꯟꯗ ꯂꯧꯈꯔꯦ꯫ ꯅꯩꯔ ꯂꯩꯈꯥꯏꯕꯤꯗꯣ
ꯈꯪꯗꯦ ꯃꯣꯏ ꯍꯥꯎꯋꯤꯗꯗꯣ ꯍꯥꯎꯋꯗ
ꯑꯍꯜ ꯑꯣꯏꯔꯁꯨ ꯑꯗꯨꯝ ꯐꯥꯏꯌꯦꯕ ꯑꯗꯩ ꯈꯪꯗꯦꯗ ꯖꯔꯃꯟꯁꯤꯗꯤ ꯖꯔꯃꯟꯅꯤ ꯁꯤ ꯀꯌꯥ ꯊꯥꯖꯗꯦꯗ ꯑꯩ
ꯊꯥꯖꯗꯦ ꯑꯩꯁꯨ
ꯅꯪ ꯊꯥꯖꯕꯔꯅꯦ
ꯀꯩꯅꯣꯗꯒ ꯃꯣꯏ ꯄ꯭ꯔꯤꯗꯤꯛꯁꯟ ꯏꯇꯤꯡ ꯐꯥꯎꯕ ꯀꯔꯤꯣꯝꯒ ꯂꯩꯕꯅꯤ ꯑꯗꯨꯗꯨꯅꯒ ꯇꯧꯕꯗ ꯕ꯭ꯔꯥꯖꯤꯜꯅ ꯂꯧꯅꯤꯒꯦ ꯍꯥꯏꯅꯕ ꯍꯟꯗꯛꯁꯦ
ꯕꯥꫪꯖꯤꯜꯁꯨ ꯊꯥꯖꯗꯦꯗ ꯏꯇꯥꯎ
ꯀꯌꯥ ꯑꯣꯏꯅꯔꯝꯗꯦ ꯑꯗꯨꯒ
ꯆꯠꯀꯅꯦꯕ ꯍꯥꯏꯗꯤ ꯔꯐꯤꯅꯥꯁꯨ ꯃꯤ ꯐꯖꯅ ꯐꯣꯝ ꯇꯥꯔ ꯂꯩꯔꯤ ꯕꯤꯅꯤꯒꯗꯨꯁꯨ ꯐꯖꯩ
ꯑꯗꯩꯁꯤ ꯁꯤꯝꯁꯪꯒꯤ ꯀꯥꯔꯇꯨꯟꯗꯨꯅ ꯑꯃꯨꯛ ꯄꯣꯔꯇꯨꯒꯥꯟꯗ ꯂꯧꯋꯦꯕ ꯇꯨ ꯊꯥꯎꯖꯟ ꯇ꯭ꯋꯦꯟꯇꯤ ꯁꯤꯛꯁꯀꯤ
ꯆꯂꯍꯦ ꯄꯣꯔꯇꯨꯒꯜꯁꯤ ꯄꫭꯔꯇꯨꯒꯜ ꯀꯥꯏ ꯍꯥꯏꯖꯤꯟꯗꯅ ꯑꯔꯖꯦꯟꯇꯤꯅꯥꯗꯤ ꯕꯥꯏ ꯀꯔꯤꯗꯦ ꯎꯅꯤ ꯎꯝ ꯃꯣꯂꯤꯅꯥ ꯐꯧ ꯅꯩꯔꯛꯑꯦ ꯀꯩꯅꯣ ꯃꯣꯏꯂꯤ ꯅꯥꯐꯧ ꯇꯧꯔꯤ ꯌꯥꯟꯗꯣ
ꯐꯖꯥꯔꯕꯅꯤ ꯍꯦ ꯍꯟꯗꯛ
ꯑꯃ ꯏꯅꯥꯎꯋꯥ ꯐꯣꯝ ꯐꯟꯅꯈꯠꯂꯛ ꯑꯦꯂꯦꯟꯗꯤꯀꯣꯅꯦ ꯈꯥꯏꯗꯣ ꯑꯗꯩ ꯁꯤꯝꯋꯥꯟꯗꯨꯁꯨ ꯅꯩꯌꯦ ꯁꯦꯝꯃꯦꯟ ꯁꯦꯃꯦꯟꯗꯣꯁ ꯍꯦꯃꯟ
ꯀꯩꯅꯣ ꯀꯔꯤ ꯀꯔꯤꯅꯣ ꯍꯥꯏꯔꯅꯤ ꯖꯤꯅꯤꯂꯤ ꯁꯦꯝꯃꯕ ꯍꯥꯏꯕ꯭ꯔꯥ ꯀꯩꯅꯣꯏ ꯍꯥꯏꯕ꯭ꯔꯥ ꯀꯩꯅꯣ ꯑꯥ ꯒꯤꯂꯌꯥꯅꯣ ꯍꯥꯏꯕ꯭ꯔꯥꯩꯅꯣ
ꯑꯗꯨꯁꯨ ꯐꯖꯩ ꯑꯜꯕꯥꯔꯤꯖꯁꯨ ꯐꯖꯩ ꯍꯧꯖꯤꯛ ꯑꯁ ꯐꯖꯩ ꯌꯥꯝ ꯑꯗꯨ ꯃꯣꯏ ꯌꯥꯎꯔꯤ ꯃꯈꯩ ꯑꯗꯨꯝ ꯐꯖꯔ ꯍꯥꯏꯗꯤ ꯍꯥꯏꯇꯥꯔꯦ ꯍꯧꯁꯨ ꯑꯗꯨꯝ ꯀꯤꯞꯄꯔ ꯍꯥꯏꯔꯦ ꯂꯤꯡꯉꯤ ꯀꯤꯞꯄꯔ ꯍꯥꯏꯔꯦ ꯉꯔꯥꯡ ꯈꯛꯇ ꯗ ꯌꯔꯣꯄꯥꯂꯒꯔꯤ
ꯖꯨ ꯐꯜ ꯂꯧꯔꯦꯍꯦ
ꯑꯗꯒꯤ ꯑꯩꯈꯣꯏꯒꯤ ꯗꯥꯃꯤꯁꯤ ꯍꯥꯏꯔꯦ ꯐꫭꯝ ꯑꯗꯨꯝ ꯇꯥꯔꯤ ꯌꯥꯔꯤ ꯉꯔꯥꯡ ꯅꯍꯥꯡ ꯍꯥꯏꯁꯤ ꯒꯣꯜ ꯑꯅꯤ ꯑꯍꯨꯝ
ꯒꫭꯜ ꯑꯗꯨꯝ ꯆꯜꯂꯤ ꯌꯥ ꯑꯗꯨꯉꯥꯏꯗ
ꯑꯁꯣꯝ ꯅꯥꯀꯟꯗ ꯁꯨ ꯇꯣꯏꯔꯤꯀꯥꯟꯗ
ꯇꯥꯔꯣꯁꯨ ꯂꯧꯁꯤꯟꯈ꯭ꯔꯦ
ꯂꯧꯁꯤꯟꯈꯔꯦ ꯑꯅꯩ ꯉꯥꯛꯇꯅꯤ ꯍꯧꯖꯤꯛ ꯍꯥꯏꯗꯤ ꯑꯔꯖꯦꯟꯇꯤꯅꯥꯒꯤ ꯋꯥꯔꯝꯃꯤꯁꯤ ꯀꯩꯅꯣꯅꯦꯕ ꯐ꯭ꯔꯤꯒꯤ ꯇꯦꯛꯀꯔꯅꯦꯕ ꯐ꯭ꯔꯤꯖꯤꯛ ꯇꯦꯛꯀꯔꯁꯤ ꯋꯥꯕ ꯍꯥꯏꯗꯤ ꯃꯤꯁꯤ ꯌꯥꯎꯗ꯭ꯔ ꯀꯀꯥꯟꯗ ꯋꯥꯔꯤꯁꯦ ꯍꯧꯖꯤꯛ ꯋꯥꯗ꯭ꯔꯒꯁꯨ ꯑꯜꯕꯥꯔꯁꯥꯗ ꯐꯖꯩ ꯐ꯭ꯔꯤꯀꯤꯛꯇꯤ ꯈꯔꯗꯗꯤ ꯐꯤꯔꯤꯀꯤꯛꯇꯗꯤ ꯅꯥꯟ ꯅꯥꯟ ꯁꯤꯠ ꯁꯤꯂ ꯁꯟꯅꯨꯡ ꯁꯥꯟꯅꯕꯁꯦ ꯑꯜꯋꯥꯏꯖꯦ ꯑꯗꯨꯝ ꯃꯊꯧ ꯇꯧꯔꯛꯇ꯭ꯔꯣ
ꯃꯩ ꯇꯥꯔꯛꯄꯅꯦ ꯑꯗꯨꯝ
ꯃꯇꯧ ꯑꯗꯨꯝ ꯇꯧꯔꯛꯑꯦ ꯃꯥꯗꯤ ꯃꯥꯏ ꯇꯧꯐꯝ ꯊꯣꯛꯄ
ꯅꯤꯀꯣ ꯄꯁ ꯇꯣꯁꯨ ꯐꯖꯥꯔꯦꯍꯦ
ꯈꯪꯗꯦ ꯑꯗꯒꯤ
ꯀꯣꯃꯣꯗ ꯌꯥꯎꯕꯗꯣ ꯍꯥꯟꯅ ꯔꯤꯌꯦꯜꯗ ꯌꯥꯎꯔꯝꯕ ꯀꯣꯃꯣꯗ ꯌꯥꯎꯈꯤꯕꯗꯨ
ꯑꯣ ꯈꯪ ꯈꯪ ꯈꯪ ꯈꯪ ꯈꯪ ꯃꯤ ꯅꯍꯥꯟ ꯑꯗꯨ ꯐ꯭ꯔꯤꯒꯤ ꯆꯠꯂꯤꯗꯨꯗꯤ
ꯐꯒꯤ ꯆꯟ ꯃꯅꯦ
ꯎꯝ ꯑꯗꯨꯁꯨ ꯐꯖꯩ ꯑꯗꯒꯤ ꯀꯪꯗꯦꯅ ꯑꯗꯩ ꯍꯟꯗꯛ ꯒꯅꯥꯖꯁꯨ ꯌꯥꯎ ꯃꯥꯜꯂꯤꯅꯦ
ꯈꯪꯗꯦ
ꯑꯗꯒꯤ ꯃꯤ ꯀꯩꯅꯣ ꯍꯥꯏꯔꯦ ꯅꯩꯔꯦ ꯀꯔꯤ ꯆꯠꯁꯤꯔꯣ
ꯌꯥꯝ ꯆꯣꯡꯄꯔ꯭ꯔꯗ
ꯑꯗꯨꯁꯨ ꯑꯗꯨꯝ ꯇꯧꯔꯤ
ꯐꯖꯕꯅꯦ ꯑꯗꯨꯁꯨ ꯐ꯭ꯔꯤ ꯀꯤꯀꯠ ꯅꯥ ꯀꯧꯏꯕ ꯍꯩꯖ
ꯀꯥꯎꯕ ꯀꯥꯎꯕꯅꯤ ꯃꯁꯥ ꯃꯁꯥꯒꯤ ꯍꯥꯏꯗꯤ ꯃꯁꯥ ꯃꯁꯥꯒꯤ ꯀ꯭ꯂꯞꯇꯗꯤ ꯑꯗꯨꯝ ꯅꯌꯦ ꯅꯟ ꯂꯩ ꯉꯥꯛꯇꯅꯦ ꯍꯧꯖꯤꯛ ꯍꯧꯖꯤꯛ
ꯃꯥꯁꯨ ꯔꯦꯜꯃꯦꯖꯤꯛꯀꯤ ꯀꯩꯅꯣꯒꯤ ꯔꯦꯃꯦꯦꯗꯤꯠꯀꯤ ꯀꯟꯇ꯭ꯔꯦꯛ ꯂꯥꯛꯄ ꯃꯥꯜꯂꯤꯅꯦ ꯑꯦꯟꯖꯣ ꯐꯔꯅꯦꯟꯗꯤꯁꯇ ꯃꯥꯅ ꯍꯥꯏꯗꯤ ꯔꯦꯜꯃꯦꯖꯤꯛꯇꯗꯤ ꯀꯩꯅꯣ ꯇꯧꯅꯤꯡꯗꯦ ꯈꯣꯠꯇꯦ ꯑꯃꯗꯤ ꯆꯠꯅꯤ ꯈꯣꯠꯅꯤ ꯀꯥꯏꯅ ꯇꯧꯕ ꯈꯔ ꯂꯩ
ꯃꯥ ꯆꯦꯁꯤꯜꯗ ꯂꯪꯕꯅ ꯐꯖꯩꯗ ꯁꯦ ꯁꯤ ꯂꯩ ꯐꯖꯩ ꯃꯥ ꯍꯥꯟꯅ ꯀꯩꯅꯣꯗ ꯅꯠꯇ꯭ꯔꯣ ꯌꯨꯅꯥꯏꯇꯦꯠꯇ ꯅ꯭ꯔꯣ ꯌꯥꯎꯔꯝꯃꯤꯗꯣ ꯌꯨꯅꯥꯏꯇꯦꯠꯇ ꯌꯥꯝꯕꯅꯦ
ꯈꯪꯗꯦ
ꯌꯨꯅꯥꯏꯇꯦꯠ ꯗꯩ ꯆꯦꯜꯁꯤꯗ ꯆꯠꯄ
ꯑ
ꯌꯨꯅꯥꯏꯇꯦꯠꯇ ꯀꯩꯅꯣ ꯍꯧꯈꯤꯕꯦ ꯀꯔꯤꯈꯔꯦ ꯑꯦꯟꯖꯤꯣ ꯐꯔꯅꯥꯟꯗꯦꯁ ꯂꯩꯔꯦ ꯑꯗꯒꯤ ꯃꯥꯔꯇꯤꯅꯦꯁ ꯀꯔꯤ ꯍꯥꯏꯒꯦꯔꯦ ꯃꯥꯔꯇꯤꯅꯦꯁꯁꯨ ꯃꯥꯔꯇꯤꯅꯦꯁ ꯑꯃ ꯌꯥꯎ ꯃꯤ ꯔꯆꯦꯇꯥ
ꯆꯥꯟꯗꯗꯔꯣ ꯐꯖꯕꯤꯅꯥ ꯑꯗꯨ ꯄꯤꯛꯇꯛ ꯇꯕꯒ ꯊꯤꯡꯃꯅꯤ
ꯑꯗꯒꯤ ꯀꯩꯅꯣꯁꯨ ꯍꯧꯖꯤꯛ ꯀꯔꯤꯒꯤꯔꯦ ꯃꯣꯟꯇꯦꯜ ꯃꯣꯟꯇꯦꯜꯁꯨ ꯍꯟꯗꯛ ꯌꯥꯎꯏꯤ
ꯆꯤꯌꯥꯒꯨꯝ ꯃ ꯊꯤꯦꯜꯗꯣ
ꯃꯥꯁꯨ ꯍꯟꯗꯛ ꯋꯥꯔꯜ ꯀꯞ ꯀꯣꯜꯂꯞꯇ ꯌꯥꯎꯏꯤ ꯃꯥꯜꯂꯦ ꯃꯥꯁꯨ ꯌꯥꯎꯏ ꯃꯥꯜꯂꯦ ꯃꯥꯁꯨ ꯃꯃꯤꯡ ꯌꯥꯎꯕ ꯃꯥꯜꯂꯦ
ꯍꯥꯏ ꯆꯦ ꯇꯣ ꯐꯖꯩ ꯍꯥꯏꯗꯂꯣ ꯂꯣꯏꯅ ꯄꯣꯔꯇꯨꯒꯜꯅꯒ ꯄꯣꯔꯇꯨꯒꯜꯅꯒꯥ ꯑꯗꯨꯝ ꯏꯔꯥꯏ ꯂꯥꯏꯥ ꯉꯝꯕꯅꯤ ꯑꯗꯨ ꯀꯩꯁꯨ ꯌꯥꯝ ꯅꯨꯡꯉꯥꯏꯕ
ꯉꯥꯃꯣꯏꯍꯦ ꯏꯁ ꯀꯗꯥꯥꯏ ꯍꯥꯏꯗꯤ ꯅꯣꯏ ꯏꯁꯄꯦꯟ ꯂꯩꯔꯤꯗꯤ ꯏꯁ
ꯑꯗꯨꯅꯤ ꯏꯁꯄꯦꯟ ꯂꯩꯔꯤ ꯐ꯭ꯔꯥꯟꯁ ꯂꯩꯔꯤ ꯑꯩ ꯊꯣꯟꯇꯠꯅꯔꯔꯕꯗ ꯐ꯭ꯔꯥꯟꯁꯀꯤ ꯋꯥꯔꯜꯗ ꯀꯞꯇꯗꯤ ꯕꯦꯔꯥꯅꯤꯀꯣ
ꯊꯨꯝꯖꯨꯝꯗꯧ ꯃꯥꯜꯂꯦ ꯃꯝꯗꯨꯗ꯫
ꯑꯗꯨꯐꯧꯗꯤ ꯊꯣꯡꯑꯣꯏꯗ
ꯏꯁ ꯑꯗꯨꯁꯨ ꯗꯤ
ꯌꯣꯒꯥꯁꯨ ꯐꯖ ꯂꯤꯡꯉꯤ ꯀꯩꯅꯣ ꯃꯣꯏ ꯏ꯭ꯁꯀꯋꯥꯠ
ꯑꯗꯨꯕꯨꯗꯤ ꯂꯤꯡꯉꯦ ꯃꯤ ꯀꯩꯅꯣ ꯌꯥꯎꯔꯦ ꯀꯥꯟꯖꯦꯜꯂꯣ ꯀꯥꯟꯖꯦꯜꯂꯣ ꯂꯩꯔꯦ ꯔꯣꯅꯥꯜꯗꯣ ꯂꯩꯔꯦ ꯕꯤꯇꯤꯅꯤꯌꯥ ꯂꯩꯔꯦ ꯖꯥꯎ ꯐꯤꯂꯤꯛꯁ ꯂꯩꯔꯦ ꯅꯨꯨꯅꯨ ꯃꯦꯟꯗꯦꯁ
ꯂꯩꯔꯦ
ꯔꯥꯐꯂꯤ ꯑꯣ ꯂꯩꯔꯤ
ꯎꯝ ꯂꯩꯕꯤ ꯃꯣꯏꯁꯨ ꯑꯗꯨ ꯑꯣꯏ ꯇꯔꯁꯨ ꯀꯩ ꯍꯥꯏꯅꯤ ꯈꯪꯗꯦꯗ ꯍꯥꯏꯕꯨꯗꯤ ꯉ ꯗꯦ ꯗꯨꯑꯣꯏ ꯇꯔꯁꯨ ꯋꯥꯔꯜ ꯀꯞ ꯇꯗꯤ ꯄꯣꯔꯇꯨꯒꯜ ꯍꯧꯖꯤꯛ ꯑꯩꯈꯣꯏ ꯀꯌꯥ ꯊꯥꯖꯗꯦꯕ ꯃꯣꯏ ꯌꯨꯔꯣ ꯀꯩꯗ ꯀꯩꯗ ꯌꯨꯔꯣꯒꯨꯝꯕ ꯅꯦꯁꯟ ꯂꯤꯛꯇ ꯈꯔ ꯆꯠꯆ ꯋꯥꯅꯤ
ꯑꯗꯣ ꯃꯊꯪ ꯑꯃꯨꯛ ꯇꯧꯅꯕ ꯇꯧꯁꯦ ꯃꯇꯝ ꯇꯥꯔꯦ
ꯃꯇꯝ ꯍꯦꯟꯒꯔꯕꯣ
ꯀꯌꯥꯝ ꯍꯦꯟꯈꯔ꯭ ꯕꯅꯣ ꯑꯦ ꯈꯔ ꯍꯦꯟ ꯂꯩꯔꯝꯃꯦ ꯊꯝꯃꯒꯦ ꯚꯥꯏ